ꯑꯣ
ꯇꯥꯏꯌꯦ ꯇꯌꯦ
ꯍꯜꯂꯣ
ꯑꯥꯎ
ꯑꯣ ꯇꯥꯔꯦꯀꯣ ꯍꯧꯖꯤꯛꯇꯤ
ꯇꯥꯔꯦ ꯅꯪ ꯇꯥꯕ꯭ꯔꯣ
ꯇꯥꯔꯦ ꯇꯥꯔꯦ ꯁꯦꯡꯅ ꯇꯥꯏ ꯎꯝ ꯀꯩꯗꯧꯔꯤꯅꯣ ꯆꯥꯗ꯭ꯔꯤꯅ ꯀꯩꯅꯣꯝ ꯐꯨꯠꯂꯤ ꯐꯖꯅ ꯋꯥꯠꯂꯤ
ꯀ ꯐꯂꯤꯅꯣ
ꯑꯦꯔꯣꯝ ꯎꯝ ꯍꯋꯥꯏ ꯍꯥꯏ ꯁꯅ
ꯑꯩꯁꯨ ꯁꯥꯗ꯭ꯔꯤ
ꯊꯦꯡꯉꯤꯅ ꯀꯔꯝ ꯀꯥꯟꯗ ꯆꯥꯒꯔꯣ ꯑꯣ ꯀꯔꯝ ꯀꯥꯟ ꯂꯥꯛꯀꯅꯤ
ꯂꯥꯛꯑꯅꯤꯗ ꯉꯥꯛꯂꯗꯤ ꯌꯧꯕ ꯌꯧꯔꯛꯑꯅꯤ
ꯑꯣ ꯎꯝ
ꯆꯥꯃꯤꯟꯅꯔꯒꯦ ꯊꯕꯛ ꯆꯠꯈꯤꯕꯅꯦꯕ
ꯑꯣ
ꯑꯗꯨꯗꯨꯒꯤ ꯉꯥꯏꯔꯤꯕꯅꯤ ꯑꯗꯒꯤ ꯍꯤꯟꯖꯥꯡꯗꯣ ꯑꯍꯥꯎꯕ ꯑꯣꯏꯗꯕ
ꯍꯣꯏ ꯑꯃꯇꯪ ꯆꯥꯕꯗꯤꯀꯣ ꯎꯝ ꯈꯪꯉꯦꯗ ꯍꯟꯗꯛ ꯑꯃꯨꯛ ꯏꯪꯉ ꯑꯩꯈꯣꯏ ꯃꯇꯝꯗꯤ ꯌꯧꯔꯄꯅꯦꯕꯀꯣ ꯅꯣꯡ ꯆꯨꯕ ꯃꯇꯝꯒꯨꯝꯕ
ꯅꯣꯡꯃ ꯉꯥꯛꯇ ꯆꯨꯗ꯭ꯔꯦꯗ ꯍꯟꯗꯛꯇꯤ
ꯑ ꯍꯅꯅꯣ ꯍꯣꯏ ꯍꯟꯗꯛ ꯑꯗꯨ ꯃꯇꯝꯗꯣ ꯍꯟꯗꯛ ꯑꯣꯏꯗꯥꯏꯅꯦ ꯍꯟꯗꯛ ꯃꯇꯝ ꯃꯣꯏꯗꯥꯥꯏꯅꯦ
ꯍꯧꯖꯤꯛ ꯀꯪꯕ ꯃꯇꯝꯅꯤ ꯏꯁꯤꯡ ꯏꯁꯤꯡ ꯊꯨꯝ ꯂꯣꯏꯔꯒ ꯀꯪꯕ ꯃꯇꯝꯅꯤ ꯍꯧꯖꯤꯛ
ꯑꯣ ꯑꯁ ꯑꯗꯨꯗꯤꯠ ꯁꯤꯁꯤꯡꯉꯤꯍꯦꯛ ꯑꯗꯨ ꯃꯇꯝꯗꯗꯤ ꯑꯗꯣ ꯌꯨꯝꯗꯁꯨ ꯏꯁꯤꯡ ꯆꯪꯕ꯭ꯔꯥ
ꯆꯪꯅꯦ
ꯑꯣ
ꯇꯋꯥꯏ ꯈꯪꯕ꯭ꯔꯥ ꯀꯞꯄꯤꯅꯦ ꯈꯪꯕ꯭ꯔꯥ ꯃꯊꯛꯁꯤꯗ
ꯍꯣꯏꯗ ꯏꯁꯤꯡ ꯊꯨꯝꯕ ꯍꯥꯏꯕꯁꯦ ꯀꯩꯝꯇ ꯂꯧ ꯄꯥꯈꯠꯅꯤꯡꯉꯥꯏ ꯂꯩꯇꯕꯅꯦꯕꯀꯣ ꯑꯗꯨꯒꯤ ꯃꯩ ꯆꯥꯛꯄꯒ ꯃꯥꯟꯅꯕꯅꯦꯕ ꯌꯨꯝ ꯇꯪꯕꯨꯗꯤ ꯂꯩꯌꯦ ꯑꯗꯨ ꯑꯣꯏꯔꯁꯨ ꯏꯁꯤꯡꯗꯣ ꯂꯩꯁꯜꯂꯕꯅꯤꯅ ꯁꯦꯡꯕ ꯅꯠꯇ꯭ꯔꯒ ꯍꯣꯡꯕ ꯑꯃꯨꯛ ꯎꯝ
ꯑꯁꯤꯒꯤ ꯇꯨꯔꯦꯜ ꯑꯃ ꯑꯩꯅꯒ ꯑꯣꯇꯣꯒ ꯉꯥꯏꯕ ꯊꯣꯡꯗꯣ ꯈꯪꯕ꯭ꯔꯥ ꯃꯐꯝꯗꯣ ꯑꯗꯨꯗꯣ ꯀꯥꯏꯔꯦ ꯍꯥꯏꯕꯅꯦꯕ ꯀꯥꯏꯔꯦ ꯍꯥꯏꯕꯐꯥꯎ ꯑꯩꯈꯣꯏꯁꯦ ꯌꯦꯡꯕꯒ ꯆꯠꯂꯤꯅꯦ ꯍꯥꯏꯕ ꯐꯤꯔꯣꯜ ꯂꯣꯏꯁꯟꯒꯦꯗꯤ ꯂꯩꯇꯅ
ꯑꯣ
ꯑꯗꯨꯗꯨꯒ ꯇꯨꯝꯃꯦ ꯇꯨꯝꯃꯦ ꯑꯗꯨꯒ ꯑ ꯈꯪꯗꯦꯗꯣ
ꯎꯝ
ꯆꯜꯂꯒ ꯅꯨꯡꯗꯥꯡ ꯋꯥꯏꯔꯝꯗꯗꯅꯦ ꯑꯩꯈꯣꯏꯒꯤ ꯌꯨꯝ ꯆꯪꯉꯛꯁꯦ
ꯑꯗꯣ ꯀꯃꯥꯏꯅ ꯇꯧꯒꯦ ꯆꯪꯉꯛꯄꯗꯣ ꯅꯣꯏ ꯆꯦꯟꯈ꯭ꯔꯕ꯭ꯔꯥ
ꯀꯩꯅꯣ ꯑꯩꯈꯣꯏꯗꯤ ꯈꯔ ꯇꯣꯡꯉꯦꯕꯀꯣ ꯑꯗꯨꯗꯨ ꯆꯪꯉꯣꯏꯗ꯭ꯔꯅ ꯑꯗꯨꯝ ꯂꯩꯕ ꯑꯗꯨꯝ ꯂꯩꯕ ꯑꯗꯨꯒ ꯎꯄꯥꯏ ꯂꯩꯇ꯭ꯔꯦ ꯆꯪꯉꯛꯑꯦ ꯐꯕꯨꯡ ꯌꯧꯗꯣꯔꯦ
ꯑ
ꯑꯩꯈꯣꯏ ꯏꯃꯥ ꯏꯕꯥꯅꯤ ꯑꯗꯨꯝ ꯑꯩꯈꯣꯏꯒꯤ ꯌꯨꯝ ꯃꯃꯥꯡꯗ ꯕꯤꯜꯗꯤꯡ ꯁꯥꯕ ꯂꯩꯌꯦꯦꯕ ꯑꯗꯨꯗ ꯀꯥꯈꯠꯂꯦ ꯍꯨꯏꯅꯦ ꯍꯧꯪꯗꯣꯡꯅꯦ ꯄꯨꯔꯒ
ꯑ ꯑꯁ ꯌꯥꯝ ꯅꯨꯡꯁꯤꯗ ꯅꯣꯏ ꯍꯨꯏ ꯀꯌꯥ ꯂꯩꯔꯤꯒꯦ ꯎ ꯑꯣ
ꯀꯣꯝ ꯀꯨꯝꯗꯦ ꯍꯥꯏꯕ ꯑꯗꯨ ꯍꯥꯏꯗꯤ ꯍꯞꯇꯥ ꯑꯃꯣꯝ ꯏꯁꯤꯡ ꯊꯨꯝꯕꯤꯗꯅ ꯏꯁꯤꯡ ꯃꯅꯥ ꯑꯇ ꯀꯨꯝꯗꯕꯅꯦ ꯃꯤ
ꯑꯣ ꯑꯁ ꯑꯗꯨꯗꯤ ꯀꯩꯝꯇ ꯄꯨꯈꯠꯇ꯭ꯔꯦꯅꯦꯕ ꯅꯣꯏ
ꯄꯨꯈꯠꯇ꯭ꯔꯦ ꯑꯗꯣ ꯄꯨꯈꯠꯇꯕ ꯍꯥꯏꯁꯦ ꯑꯩꯈꯣꯏ ꯃꯥ ꯏꯕꯥꯅꯤꯗꯣ ꯃꯊꯛ ꯃꯊꯛꯇꯕꯨꯗꯤ ꯈꯔ ꯊꯥꯡꯀꯠꯂꯝꯕ
ꯑꯣ ꯑꯗꯣ ꯑꯗꯨꯁꯨ ꯃꯣꯏ ꯌꯧꯔꯛꯄ꯭ꯔꯥ ꯍꯥꯏꯁꯦ
ꯍꯥꯏꯗꯤ ꯊꯥꯡꯒꯠꯄ ꯈꯣꯠꯄꯗꯤ ꯑꯗꯨꯝ ꯅꯪꯗꯤ ꯅꯪꯉꯦꯕ
ꯑꯣ ꯂꯩꯁꯥꯕꯤ ꯑꯃ ꯂꯩꯕ ꯔꯣꯝꯗꯨꯗꯧꯅ ꯌꯨꯝ ꯂꯣꯏ ꯆꯪꯉꯗꯤ ꯂꯣꯏ
ꯑꯁ ꯂꯣꯏꯗꯣꯏꯅꯦꯍꯦ ꯂꯣꯏꯗꯣꯏꯅꯦ ꯑꯗꯨꯒ ꯅꯦꯛꯁ ꯌꯌꯥꯔꯗ ꯑꯃꯨꯛꯁꯨ ꯇꯧꯋꯤꯗꯅ ꯑꯩꯈꯣꯏꯗꯣ ꯏꯁꯤꯡ ꯊꯨꯝꯃꯤꯗꯅ ꯑ ꯑꯗꯨꯕꯨꯗꯣ ꯑꯩꯈꯣꯏ ꯄꯥꯈꯠꯄꯅꯦ ꯍꯥꯏꯕ ꯏꯁꯤꯡ ꯊꯨꯝꯃꯗ꯭ꯔꯥꯅ ꯑꯗꯨ ꯃꯇꯝꯅ ꯑꯩꯗꯤ ꯏ ꯊꯠꯅ ꯂꯩꯕꯅꯦꯕ ꯑꯁ ꯑꯩꯅ ꯄꯥꯈꯠꯄꯁꯤꯗꯤ ꯑꯩꯈꯣꯏꯒꯤ ꯍꯨꯏꯗꯣ ꯑꯗꯨꯁꯨ ꯃꯆꯥ ꯄꯣꯛꯑꯝꯗꯥꯏ ꯑꯣꯏꯕꯒꯤ
ꯑꯁ ꯍꯧꯖꯤꯛ ꯍꯧꯖꯤꯛꯁꯨ ꯂꯩꯔꯤꯕ꯭ꯔꯥ ꯅꯣꯏ ꯍꯣꯏꯗꯣ
ꯑꯦꯕ
ꯅꯣꯏ ꯍꯣꯏꯗ ꯍꯧꯖꯤꯛ ꯍꯧꯖꯤꯛꯁꯨ ꯂꯩꯔꯤꯕ꯭ꯔꯣ
ꯂꯩꯔꯤ ꯑꯃꯨꯛ ꯃꯆꯥ ꯄꯣꯛꯀꯦ ꯍꯥꯏꯔꯛꯅꯤ
ꯑꯣ ꯑꯩꯈꯣꯏꯁꯨ ꯈꯨꯂꯛꯄ ꯍꯨꯏ ꯂꯩꯏꯕꯀꯣ
ꯑꯥ
ꯎꯝ ꯃꯆꯥꯗꯣ ꯎꯝ ꯃꯄꯜ ꯄꯣꯛꯏꯕꯀꯣ
ꯌꯥꯝꯃꯦꯍꯦ
ꯃꯃ ꯄꯄꯤꯤ ꯄꯥ
ꯎ
ꯁꯪꯒꯣꯝꯗꯪ ꯅꯨꯡꯉꯥꯏꯐꯥꯎ ꯂꯩꯒꯗꯧꯔꯗꯤ
ꯃꯃꯥꯁꯨ ꯄꯤꯛꯄꯒꯤꯀꯣ ꯑꯗꯒꯤ
ꯑ ꯑꯩꯈꯣꯏꯒꯤ ꯍꯨꯏꯗꯨꯅ ꯃꯆꯥ ꯃꯔꯤꯒ ꯃꯉꯥ ꯇꯔꯨꯛ ꯁꯨꯃꯥꯏꯅ ꯄꯣꯛ ꯄꯁꯤꯛꯐꯥꯎ ꯌꯥꯝ ꯌꯦꯅ ꯈꯜꯂꯤꯅꯦꯕ ꯑꯩꯈꯣꯏꯗꯤ ꯑꯃꯇꯪ ꯑꯃꯇꯪ ꯄꯣꯛꯑꯁꯤꯅꯦ
ꯍ ꯇꯪ ꯐꯥꯎꯗ ꯌꯥꯝ ꯌꯥꯝ ꯆꯥꯎꯒꯟꯕꯅꯦ
ꯆꯥꯎꯕꯅꯦ ꯑꯗꯨꯕꯨꯗꯤ ꯃꯣꯏꯅꯒ ꯋꯥꯕꯗꯣ ꯌꯦꯡꯉꯝꯗꯦꯗ
ꯇꯝ ꯄꯣꯄꯣ ꯃ ꯁꯗ ꯄꯣꯄꯗꯣ
ꯑꯥ
ꯎꯝ ꯑꯗꯨꯗꯤ ꯌꯥꯝ ꯆꯥꯎꯔꯒ ꯑꯁ ꯃꯣ ꯃꯣꯟ ꯂꯥꯛꯒ ꯍꯥꯥꯎ ꯃꯗꯨ ꯃꯗꯨ
ꯃꯤꯉꯣꯟꯗ ꯌꯣꯛꯑꯣ ꯀꯥꯏꯅ ꯄꯤꯕꯗꯣ ꯑꯗꯨꯒꯗꯣ ꯀꯞꯅꯤꯡꯕꯅꯤꯉꯣ
ꯍꯣꯏ ꯍꯣꯏ ꯌꯥꯝ ꯅꯨꯡꯁꯤꯉꯀꯣ ꯃꯈꯣꯡꯒ ꯂꯣꯏ ꯂꯣꯏ ꯌꯥꯝ ꯆꯥꯎꯔꯒ ꯑꯩꯈꯣꯏꯒꯤ ꯍꯨꯏ ꯑꯃꯁꯨ ꯂꯩꯕꯀꯣ ꯍꯟꯗꯛꯁꯤꯁꯦ ꯑꯩꯈꯣꯏ ꯏꯅꯥꯎ ꯈ꯭ꯋꯥꯏꯗꯒꯤ ꯍꯦꯟꯅ ꯍꯟꯒꯅꯤ
ꯑꯁ ꯍꯧꯖꯤꯛꯄꯣꯠ ꯑꯗꯨꯝ ꯂꯩꯕ꯭ꯔꯣ
ꯑꯥ ꯎꯝ ꯅꯍ ꯑꯁꯤ ꯑꯁꯤ ꯆꯍꯤꯗꯨꯗ ꯑ ꯅꯍꯥꯟ ꯅꯍꯥꯟꯒꯤ ꯆꯍꯤꯗꯣ
ꯑꯥ
ꯅ ꯅꯍꯥꯏꯅꯤꯁꯦꯅꯤꯗ ꯑꯣ ꯃꯥꯡ ꯆꯍꯤꯗ ꯍꯥꯏꯈ꯭ꯔꯕꯅꯦꯕꯀꯣ ꯃꯥꯅꯣ ꯑꯍꯟ ꯌꯥꯝ ꯑꯣꯏꯈ꯭ꯔꯦꯔꯤꯕꯀꯣ ꯑꯩꯈꯣꯏ ꯏꯅꯥꯎꯅꯨꯄꯥꯁꯨ ꯆꯍꯤ ꯇꯔꯥ ꯇꯔꯥꯅꯤꯄꯥꯜ ꯑꯗꯨꯃꯥꯏꯅ ꯑꯣꯏꯈ꯭ꯔꯦ ꯄ ꯅꯤꯄꯥꯜ ꯅꯤꯄꯥꯜ ꯅꯤꯄꯥꯜ ꯀꯌꯥꯅꯣ
ꯑꯣ
ꯇꯔꯥ ꯍꯦꯟꯈ꯭ꯔꯕꯅꯦꯕꯀꯣ
ꯑ ꯃꯥꯗꯤꯄ ꯏꯅꯣꯕꯨꯂꯏꯌꯦ
ꯍꯣꯏ ꯀꯨꯏꯔꯦ ꯑꯗꯨꯣ ꯃꯆꯥ ꯄꯣꯛꯄꯗꯣ ꯑꯃ ꯑꯃꯇꯪ ꯄꯣꯛꯄ
ꯑꯥ
ꯑꯗꯨꯒꯤ ꯑꯃ ꯇꯥꯡꯄꯣꯛꯅ ꯀꯨꯏꯅ ꯍꯤꯡꯗꯕꯀꯣ ꯍꯨꯏꯒꯤ ꯑꯃ ꯂꯩꯅ ꯑꯃ ꯂꯩꯗꯥꯏꯅꯦ ꯃꯆꯥꯈꯣꯏ ꯄꯣꯛꯄꯒ ꯑꯃꯨꯛ ꯍꯥꯎꯔꯛꯑꯒ ꯑꯗꯨ ꯂꯥꯏꯅꯥꯗꯣ ꯂꯣ ꯏꯅꯃꯪꯅꯅꯥ ꯉꯥꯏ ꯍꯤꯡꯉꯗꯤ ꯍꯤꯡꯉꯦ ꯑꯗꯣ ꯍꯤꯡꯗꯕ ꯉꯝꯗꯕꯗꯨꯗꯤ ꯑꯗꯨꯝ ꯁꯤꯗꯥꯏꯅꯦ
ꯍꯣꯏ ꯑꯗꯣ ꯂꯥꯏꯌꯦꯡꯕꯤꯒꯗꯕꯅꯦꯕ ꯑꯗꯣ ꯂꯥꯏꯌꯦꯡꯉꯁꯨ ꯑꯩꯈꯣꯏ ꯏꯁꯤꯡꯒꯨꯝꯕ ꯃꯣꯏꯊ ꯍꯦꯛꯇ ꯊꯛꯃꯝꯕ ꯌꯥꯎꯋꯦꯕ ꯑꯗꯨꯗ ꯍꯦꯛꯇ ꯂꯩꯇꯕ ꯑꯗꯨꯐꯧ ꯅꯥꯕꯗꯣ ꯑꯗꯨ ꯐꯈ꯭ꯔꯗꯤ ꯑꯗꯨꯝ ꯐꯥꯕꯅꯤ
ꯍꯣꯏ ꯑꯗꯣ ꯅꯣꯏꯕꯁꯤꯡꯗꯤ ꯍꯦꯟꯅ ꯋꯥꯕ ꯃꯥꯜꯂꯦ ꯍꯨꯏ ꯅꯣꯏꯕꯗꯣ ꯑꯗꯨ ꯑꯣꯏꯕꯒꯤ ꯑꯣꯝ ꯁꯤꯕꯀꯣ ꯃꯥꯗꯣ ꯂꯧꯈꯠꯄ ꯍꯥꯏꯕ ꯍꯥꯏꯅ ꯅꯨꯡ ꯌꯣꯛꯄꯗꯣ ꯆꯥꯎꯋ ꯆꯥꯎꯅꯉꯥꯏ ꯌꯣꯛꯄꯗꯣ ꯐꯪꯕꯁꯨꯐꯪ ꯐꯪꯗꯦ ꯑꯁ ꯌꯥꯝ ꯅꯨꯡꯁꯤ ꯖꯤꯕꯅꯦ ꯌꯥꯗꯣ ꯁꯤ ꯀꯥꯟꯅ ꯂꯣꯏ ꯀꯞꯅꯕꯅꯦꯈꯣꯏ
ꯍ ꯑꯁ ꯅꯨꯡꯁꯤꯕꯅꯦ ꯑꯗꯨꯃꯥꯏꯅ ꯇꯧꯕꯗ ꯌꯥꯝ ꯍꯥꯏꯗꯤ ꯃꯣꯏꯁꯨ ꯂꯩꯃꯤꯟꯅꯔꯝꯃꯤꯗꯅ ꯑꯩꯈꯣꯏꯒ
ꯍꯣꯏ
ꯑ ꯎ ꯋꯥꯈꯜ
ꯃ ꯃꯣꯠ ꯂꯥꯎꯕꯒꯤ ꯃꯤꯅꯁꯨ ꯂꯣꯏ ꯅꯨꯡꯁꯤꯕ ꯇꯧꯕꯗꯣ ꯑꯗꯨꯃꯥꯏꯅ ꯇꯧꯋꯦꯕꯀꯣ ꯑꯗꯨꯏꯅꯦ ꯍꯗꯦ
ꯣꯏꯦ ꯈꯁꯤ
ꯃꯈꯣꯡꯁꯨ ꯆꯥꯎꯋꯦꯕꯀꯣ ꯎ ꯃꯇꯣꯝꯇ ꯑꯣꯏꯕꯒꯤ ꯃꯈꯣꯡꯁꯨ ꯆꯥꯎꯔꯒ ꯇꯧꯕꯗꯣ
ꯑꯗꯨ ꯑꯗꯨꯒꯤ
ꯅꯣꯏ ꯃꯥꯥ ꯂꯥꯛꯈ꯭ꯔꯕꯣ
ꯂꯥꯛꯄꯅꯦ ꯂꯥꯛꯑꯦ ꯑꯩ ꯊꯣꯛꯀꯦ ꯇꯧꯔꯤꯅꯦ ꯍ ꯑꯦꯗꯧꯅ ꯅꯪꯗꯌꯥ
ꯑꯩꯁ ꯐꯝꯃꯦ ꯀꯩꯁꯨ ꯇꯧꯒꯦꯗꯥꯖꯁ ꯀꯩꯗꯎꯅꯤ ꯐꯝꯒ ꯂꯩꯅꯦꯦ ꯍꯧꯖꯤꯛꯁꯦ
ꯑꯁ ꯑꯁꯦꯡꯕ ꯑꯁ ꯈꯩꯅ ꯅꯨꯡꯁꯁꯕ ꯌꯥ ꯑꯦ ꯑꯃꯨꯀꯥ
ꯍꯥ ꯉꯁꯤꯗꯤ ꯈꯥꯛ ꯏꯉꯦ ꯑꯩꯈꯣꯏꯗꯤ
ꯑꯁ ꯅꯣꯏ ꯏꯉꯤꯗꯣ ꯐꯔꯤꯅꯦ ꯈꯨꯁꯥꯁꯦ ꯃꯥ ꯁꯤ ꯁꯨꯒꯦ ꯀꯥꯏ ꯈꯟꯕꯅꯦ ꯑꯩꯁꯦ
ꯎꯝ
ꯑꯩ ꯅꯥꯕꯁꯨ ꯐꯖꯜꯂꯛꯑꯦ
ꯑꯥ
ꯑ ꯍ ꯀꯗꯣꯅ
ꯎꯝ ꯑꯩꯅꯦ ꯀꯩꯅꯣꯝ ꯐꯨꯠꯄꯗꯣ ꯃꯨꯟꯕ ꯉꯥꯏꯔ ꯂꯩꯌꯦ ꯀꯩꯁꯨ ꯇꯧꯅꯤꯡꯉꯥꯏ ꯂꯩꯗꯦ ꯃꯨꯟꯗ꯭ꯔꯤꯅꯦ ꯉꯁꯥꯏ ꯃꯅꯤꯗ ꯀꯩꯅꯣꯝ ꯅꯪ ꯑꯩ ꯍꯥꯏꯕꯗꯣ ꯑꯗꯨꯒꯤ ꯐꯨꯠꯄ ꯍꯧꯔꯤꯅꯤ ꯏꯃ
ꯑꯣ ꯀꯔꯗ ꯐꯨꯜꯂꯤꯔꯣ ꯀꯔꯤꯗ ꯐꯨꯜꯂꯤꯅꯣ
ꯍꯥꯥ
ꯀꯨꯀꯔꯗ ꯐꯨꯜꯂꯤꯔꯣ ꯀꯩꯗ ꯐꯨꯜꯂꯤꯅꯣꯕ
ꯀꯩꯅꯣꯝꯗ ꯕꯣꯏꯂꯔꯗ
ꯑꯁ ꯑꯗꯨ ꯑꯗꯨꯗꯤ ꯀꯣꯏ ꯅꯤ ꯍꯥꯏ
ꯑꯩꯁ ꯑꯗꯨ ꯐꯥꯎ ꯀꯩꯅꯣꯝꯐꯥꯎ ꯂꯩꯇꯦ ꯒ꯭ꯌꯥꯁ ꯐꯥꯎ ꯂꯩꯇꯦꯠꯅꯤꯡꯉꯥꯏꯌꯥꯁ ꯁꯤ ꯂꯩꯌꯦ ꯑꯗꯨ ꯑꯣꯏꯔꯁꯨ ꯀꯩꯅꯣꯝ ꯇꯧꯕꯀꯣ ꯃꯃꯟ ꯇꯥꯡꯕꯩꯅ ꯀꯔꯝ ꯇꯧꯕ
ꯑꯗꯨꯗꯤ ꯅꯪ ꯑꯗꯨ ꯆꯥꯛ ꯊꯣꯡꯉ ꯏꯟ ꯆꯥꯡ ꯀꯩꯀꯥ ꯊꯣꯡꯉꯁꯨ ꯑꯗꯨꯝ ꯕ꯭ꯔꯣꯏꯂꯔꯗ ꯑꯗꯨꯝ ꯊꯣꯡꯉꯦ
ꯍꯣꯏ ꯃꯔꯛ ꯃꯔꯥꯡꯗꯒꯤ ꯑꯗꯨꯝꯪꯑꯦ ꯍꯣꯏ ꯑꯗꯨꯒꯤ
ꯑꯣ ꯀꯩꯅꯣ ꯃꯩ ꯄꯩꯁꯥꯗꯤ
ꯃꯥꯏ ꯄꯩꯁꯥ ꯄꯤꯔꯦ
ꯑꯣ ꯑꯗꯨ ꯑꯣꯏꯗꯤ ꯐꯩꯅꯦ
ꯎꯝ ꯑꯗꯨꯒꯤ ꯃꯣꯏ ꯏꯁꯤꯡ ꯏꯁꯤꯡꯁꯨ ꯄꯤꯗꯦ ꯃꯩꯁꯨ ꯄꯤꯗꯦ ꯑꯗꯨ ꯑꯣꯏꯕꯒꯤ
ꯑꯁ ꯑꯥ ꯅꯪ ꯅꯪ ꯊꯣꯂꯛꯇꯣ ꯋꯥꯠꯂꯤꯕꯣ
ꯍꯣꯏ ꯑꯗꯨꯝ ꯈꯔꯕꯨꯗꯤ ꯂꯩꯗꯧ ꯃꯥꯂꯦꯗ ꯑꯗꯨꯗ ꯊꯣꯛꯂꯁꯨ ꯀꯩꯁꯨ ꯇꯧꯅꯤꯡꯉꯥꯏ ꯂꯩꯇꯦꯕꯀꯣ ꯑꯗꯨꯒꯤ
ꯎꯝ
ꯑꯗꯨ ꯊꯣꯛꯑꯁꯨ ꯑꯗꯨꯝ ꯐꯝꯗꯩ ꯂꯩꯔꯦ ꯎꯝ ꯈꯪꯗ꯭ꯔꯦ ꯑꯗꯨꯝ ꯂꯩꯗꯣꯏꯅꯦ
ꯍꯣꯏꯁꯨꯣ ꯑꯁ ꯈꯪꯗꯦꯗ ꯒ꯭ꯌꯥꯟ ꯇꯥꯗꯕꯩ ꯑ ꯂꯥꯛꯄꯗꯤ ꯂꯥꯛꯅꯤꯡꯑ ꯑꯗꯨꯗ
ꯂꯥꯛꯑꯣꯅꯦ ꯀꯣꯏꯔꯥꯛꯑꯣꯅꯦ ꯀꯣꯏꯄ ꯆꯠꯁꯦ ꯅꯣꯡ ꯐꯥꯗꯣꯛ
ꯃꯅꯤ
ꯍꯞꯇꯥ ꯑꯃ ꯀꯥꯏꯊꯣꯛꯄꯗꯤ ꯌꯥꯏꯅ
ꯑꯁ ꯀꯥꯏ ꯊꯣꯛꯀꯅꯤ ꯍꯦ ꯂꯥꯛ
ꯆꯡꯅꯤ ꯉꯥꯏ ꯋꯥꯔꯤꯁꯦ ꯍꯥꯏꯕ꯭ꯔꯣ
ꯑꯁ ꯈ꯭ꯪꯗꯦꯗ ꯀꯩꯅꯣ ꯄꯩꯁꯥꯕꯨ ꯂꯩꯔꯗꯤ ꯑꯗꯨꯝ ꯈꯪꯗꯦ ꯑꯩꯗꯤ ꯑꯩꯗꯤ ꯆꯠꯅꯤꯡꯉꯦꯕ ꯑꯗꯨ ꯀꯣꯏꯕ ꯈꯣꯠꯄꯁꯦ ꯅꯪ ꯈꯪꯕ꯭ꯔꯣ ꯈꯪꯉꯝ ꯈꯪꯉꯝꯒꯗ꯭ꯔꯥ ꯈꯪꯉꯝꯃꯣꯏꯗ꯭ꯔꯥ ꯀꯣꯏꯕꯒꯨꯝꯕꯗꯤ ꯄꯥꯝꯅꯕꯗꯤ
ꯍꯣꯏ ꯃꯤ ꯌꯥꯝ ꯌꯥꯝ ꯃꯄꯥꯜ ꯂꯝꯒꯤ ꯀꯣꯏꯕ ꯊꯥꯒꯠꯄꯗꯣ ꯑꯩꯈꯣꯏꯁꯨ ꯌꯥꯏꯅꯀꯣ
ꯍꯣꯏ ꯗ꯭ꯔꯦꯁꯀ ꯐꯖꯕ ꯐꯖꯕ ꯁꯦꯠꯂꯒ ꯆꯠꯅꯤꯡꯉꯤ ꯉꯁꯣꯛ ꯉꯁꯣꯛꯀ ꯉꯧꯍꯜꯂꯒ
ꯎꯝ
ꯑꯁ ꯈꯪꯗꯦꯗ ꯉꯧꯅꯤꯡꯉꯦꯍꯦ ꯌꯥꯝ ꯉꯧꯗ꯭ꯔꯁꯨ ꯁꯥꯗꯣ ꯌꯥꯝ ꯅꯥꯟꯅ ꯂꯩꯅꯤꯡꯕꯗꯣ
ꯀꯩꯅꯝꯗꯥ
ꯍꯩꯔꯒ
ꯍꯥꯥ
ꯗ꯭ꯔꯦꯁꯁꯤꯡꯒ ꯍꯩꯔꯒ ꯇꯧ ꯅꯥꯟꯅ ꯂꯩꯕꯗꯣ ꯂꯩꯅꯤꯡꯉꯦꯕ ꯗ꯭ꯔꯦꯁꯁꯤꯡꯁꯨ ꯍꯩꯇꯦꯗꯅ
ꯑ ꯁꯦꯠ ꯃꯐꯥꯎ ꯐꯪꯗꯦ ꯑꯩꯈꯣꯏꯁꯨ ꯆꯞ ꯃꯥꯟꯅ ꯂꯩꯌꯦ
ꯅꯪꯗꯤ ꯌꯦꯜꯂꯣ ꯌꯦꯂꯣ ꯑꯃꯃ ꯑꯗꯨꯝ ꯌꯥꯎꯗ꯭ꯥꯏ ꯍꯪꯒꯄꯥꯟ ꯃꯆꯨꯗ
ꯑꯦ ꯑꯗꯣ ꯑꯩꯗ ꯑꯗꯣ ꯌꯥꯝ ꯄꯥꯝꯕꯀꯣ ꯌꯥꯝ ꯉꯥꯟꯕ ꯅꯠꯇꯕ ꯈꯔ ꯎꯝ ꯊꯥ ꯇꯥꯔꯝꯗꯥꯏꯗ ꯂꯥꯛꯄꯗꯣ
ꯑꯝ
ꯑꯗꯨꯒꯨꯝꯕꯗꯨꯣ ꯄꯥꯝꯃꯦꯕꯀꯣ ꯑꯗꯨꯒꯤ
ꯎꯝ ꯈꯪꯗꯦ ꯑꯩꯒꯤꯅ ꯋꯥꯏꯠ ꯋꯥꯏꯠ ꯉꯥꯛꯇ ꯑꯉꯧꯕꯁꯦ ꯍꯧꯖꯤꯛꯁꯨ ꯑꯃ ꯂꯩꯕ ꯗꯅꯦ ꯋꯥꯏꯠ ꯑꯩ ꯑꯩ ꯀꯩꯅꯣꯝ ꯆꯠꯀꯦ ꯈꯜꯂꯛꯄꯗꯣ ꯋꯥꯏꯠ ꯉꯥꯛꯇ ꯂꯩꯌꯦ
ꯍꯗꯒ ꯍ ꯍꯪꯒꯥꯝꯄꯥꯥꯟ ꯃꯆꯨꯗ ꯈꯔ ꯀꯩꯅꯣꯝ ꯇꯧꯈ꯭ꯔꯦ ꯈꯤꯇꯪ ꯍꯟꯇꯪ ꯂꯩꯅꯦꯕꯀꯣ ꯁꯤꯗ ꯆꯪꯕꯗꯤ ꯐꯕ ꯂꯩ ꯆꯧꯕꯒ
ꯁꯤꯁꯤꯁꯤꯁꯤ
ꯖꯃꯣꯟ ꯂꯩꯥꯏ
ꯑꯗꯨꯗ ꯅ ꯄꯣꯂ ꯏꯕ ꯆꯠꯇ꯭ꯔꯣ ꯏꯟꯇ꯭ꯔꯦꯁ ꯂꯩꯕꯒ ꯐꯤꯔꯣꯜ ꯀꯩꯀꯥ ꯂꯩꯕ ꯑꯗꯨ ꯑꯗꯨꯗꯤ ꯑꯍꯣꯡꯕꯁꯨ ꯂꯩ ꯍꯥꯏꯕꯅꯦ
ꯍꯣꯏ ꯂꯩꯔꯁꯨꯀꯣ ꯐꯤꯔꯣ ꯌꯣꯟꯐꯝꯗꯣ ꯍꯟꯗꯛ ꯗꯨꯀꯥꯟꯗꯣ ꯀꯩꯅꯣꯝ ꯇꯧꯗꯕꯒꯤ ꯃꯣꯏ ꯑꯩꯈꯣꯏꯗꯨꯁꯨ ꯇꯝ ꯑꯃ ꯂꯩꯗꯦꯅ ꯕꯖꯥꯔ ꯃꯅꯨꯡꯗ
ꯑꯥ
ꯑꯗꯨꯃꯥꯏꯅ ꯇꯥꯟꯅꯩꯌꯦꯕ ꯃꯣꯏꯁꯨ ꯍꯟꯗꯛꯀꯣ ꯌꯣꯟꯕ ꯃꯐꯝꯗꯣ ꯗꯨꯀꯥꯟ ꯂꯩꯇꯕꯁꯤꯡ ꯂꯝꯕꯤꯗ ꯌꯣꯟꯕꯁꯤꯡꯗꯣ ꯇꯥꯟꯅꯩꯕ ꯃꯣꯏꯅꯁꯨ ꯑꯗꯨꯃꯥꯏꯅ ꯇꯧꯏꯕꯀꯣ ꯍꯟꯗꯛ ꯁꯦ ꯑꯗꯨꯗꯤ ꯆꯠꯄꯁꯨ ꯀꯣ ꯐꯤꯔꯣ ꯌꯣꯟꯕ ꯃꯐꯝꯗ ꯆꯠꯄꯁꯨ ꯀꯩꯅꯣꯝ ꯇꯧꯕꯅꯦ